ꯍꯂꯣ
ꯉꯔꯥꯡꯒꯤꯗꯣ ꯉꯔꯥꯡ ꯍꯥꯏ ꯑꯩꯅ ꯁꯦꯕ ꯁꯦꯝꯃꯝꯕ ꯔꯦꯖꯤꯁꯇ꯭ꯔꯦꯁꯟ ꯇꯧꯔꯃꯒꯦ ꯑꯩꯒꯤ ꯍꯨꯏꯁꯦ ꯀꯩꯗꯧꯔꯒꯦ ꯁꯤꯕꯣ ꯑꯗꯨꯒꯤꯗꯣ ꯅꯪꯅ ꯍꯜꯍꯜꯂꯒ ꯑꯗꯨꯝ ꯊꯣꯛꯑꯦ ꯍꯥꯏꯗ꯭ꯔꯥ
ꯎꯝ
ꯑꯗꯨꯗꯣ ꯑꯩ ꯏꯃꯥꯟꯅꯕꯤꯗ ꯍꯪꯉꯦ ꯑꯗꯨ ꯍꯪꯉꯀꯥꯟꯗꯅꯦ ꯃꯥꯅ ꯑꯃ ꯇꯥꯛꯂꯛꯑꯦ ꯇꯠꯂꯛꯄꯗꯣ ꯑꯗꯨꯗ ꯆꯪꯉꯀꯥꯟꯗꯗꯤ ꯍꯥꯟꯅꯩꯗꯣ ꯂꯩꯔꯝꯃꯦ
ꯀꯥꯏꯗ ꯀꯃꯥꯏꯅ ꯆꯪꯉꯝꯃꯦ
ꯑ ꯑꯩꯈꯣꯏꯅ ꯑꯦꯄ꯭ꯂꯥꯏꯗ ꯆꯪꯗ꯭ꯔꯥ ꯍꯥꯏꯗꯤ ꯗꯣꯛꯇꯔꯦꯜ ꯐꯦꯂꯣꯁꯤꯞꯀꯤꯗꯣ ꯑꯦꯄ꯭ꯂꯥꯏꯗ ꯆꯪꯗ꯭ꯔꯥ ꯑꯦꯄ꯭ꯂꯥꯏꯗ ꯆꯪꯉꯔꯣꯏꯕ ꯅꯥꯀꯟꯒꯤꯗꯣ
ꯎꯥ
ꯑꯍꯨꯝ ꯁꯨꯕꯩꯗꯨꯗ ꯆꯪꯉꯅꯦꯕ ꯀꯩꯅꯣꯝ ꯊꯥꯕꯅꯦ ꯑꯩ ꯀꯥꯎꯔ
ꯈꯪꯉꯦ ꯈꯪꯉꯦ
ꯎꯝ ꯑꯗꯨꯗ ꯆꯪꯉꯒꯅꯦ ꯑꯥ ꯏꯁꯇꯦꯇꯁ ꯌꯦꯡꯕꯩꯗꯣ ꯑꯗꯨ ꯆꯪꯅꯤꯗꯅ ꯏꯁꯇꯦꯇꯁꯇ ꯆꯪꯉꯅꯤꯗꯅ ꯑꯩꯒꯤ ꯃꯤꯡ ꯊꯣꯂꯛꯑꯅꯤꯅ ꯑꯗꯨꯗ ꯏꯗꯤꯠ ꯑꯅ ꯑꯃ ꯌꯥꯎꯋꯦꯕ ꯚ꯭ꯌꯨ ꯍꯥꯏꯕ꯭ꯔꯥ ꯏꯗꯤꯠ ꯍꯥꯏꯕ꯭ꯔꯥ ꯀꯩꯅꯣꯝ ꯌꯥꯎꯕꯅꯦꯕ ꯑꯗꯨꯒꯤꯗꯨꯗ ꯗꯛ ꯂꯧꯅꯅꯕꯅꯤꯅ ꯑꯗꯨꯒ ꯍꯥꯟꯅ ꯂꯣꯏ ꯊꯣꯛꯂꯛꯑꯦꯕ ꯉ ꯑꯩꯅ ꯃꯦꯟꯈꯤꯕ ꯃꯗꯦ ꯑꯗꯨꯃꯥꯏꯅ ꯇꯧꯍꯧꯔꯦ ꯑꯗꯣ ꯃꯈꯥ ꯇꯥꯕꯗꯣ ꯑꯩꯈꯣꯏꯅ ꯍꯌꯦꯡ ꯌꯦꯦꯟꯁꯤꯜꯂꯁ ꯍꯥꯏ ꯃꯁꯤ ꯍꯨꯏꯁꯦ ꯑꯩ ꯑꯝꯇ ꯐꯨꯒꯦꯀꯣ
ꯑꯍ ꯑ
ꯅꯪ ꯀꯩꯒꯤꯅ ꯅꯪ ꯀꯩꯒꯤꯅꯣ ꯅꯪ ꯎꯝ ꯎ ꯀꯩꯒꯤꯅꯣ ꯅꯪ ꯑꯗꯨꯃꯥꯏ ꯇꯧꯔꯤꯗꯣ ꯀꯩꯒꯤꯅꯣꯅ ꯑꯗꯨꯋꯥꯏꯅ ꯇꯧꯔꯤꯗꯣ ꯎꯝ ꯍꯦꯟꯒ ꯇꯧꯁꯜꯂꯛꯏꯁꯤꯗꯤ ꯎꯝ ꯎꯝ ꯎꯝ ꯎꯝ
ꯀꯟꯗꯪ ꯉꯔꯥꯡꯒꯤ ꯐꯣꯔꯃꯦꯠꯇꯣ
ꯎꯝ
ꯑꯗꯨꯁꯨ ꯁꯦꯝꯒꯦ ꯇꯧꯕꯅꯦꯕꯀꯣ
ꯍ ꯃꯠꯇ
ꯑꯗꯨ ꯇꯣꯞ
ꯑꯗꯣ ꯁꯤꯒꯤꯁꯦ ꯈꯜꯂꯛꯇ꯭ꯔꯤꯐꯧ ꯊꯥꯕ ꯌꯥꯏ ꯍꯥꯏꯌꯦ
ꯑꯣ ꯃꯊꯪ ꯆꯍꯤꯗ ꯑꯃꯨꯛꯀꯣ
ꯎꯝ ꯑꯗꯣ ꯑꯩꯅ ꯑꯩꯅ ꯈꯜꯂꯤꯁꯦ ꯈꯟꯕꯤꯔꯛꯄ ꯍꯥꯏꯅ ꯂꯥꯏ ꯈꯨꯔꯝꯃꯤ
ꯗꯣꯕꯨꯗꯤ
ꯑꯗꯨꯒ ꯀꯩꯅꯣ ꯇꯧꯔꯒ ꯑ ꯑꯗꯨ ꯈꯜꯂꯑꯦ ꯈꯜꯂꯁꯦꯕ ꯏꯁꯇꯥꯏꯄꯦꯟꯁꯨ ꯌꯥꯔꯦ ꯈꯜꯂꯁꯦꯕ ꯑꯅꯤꯁꯒꯦ ꯇꯧꯕ ꯌꯥꯗ꯭ꯔꯣ ꯎ
ꯈꯪꯗ꯭ꯔꯦꯗ ꯑꯗꯨꯃꯗꯤ ꯑꯗꯣ ꯀꯩꯅꯣꯃ ꯑꯩꯈꯣꯏꯒꯤ ꯔꯤꯁꯔꯁ ꯔꯤꯕꯤꯌꯨ ꯀꯩꯅꯣ ꯂꯤꯇ꯭ꯔꯦꯆꯔ ꯔꯤꯕ꯭ꯌꯨ ꯑꯃ ꯅꯪꯒꯤꯗꯨꯗ ꯌꯥꯎꯗꯦꯗꯅ ꯑꯗꯨꯒ ꯔꯤꯐꯔꯦꯟꯁ ꯑꯃ ꯑꯩꯈꯣꯏ ꯉꯔꯥꯡ ꯄ꯭ꯔꯤꯐꯔꯦꯟꯁꯇꯨꯃ ꯁꯦꯝꯍꯧꯗꯕ ꯃꯥꯜꯂꯤ
ꯎꯝ ꯗꯤꯐ꯭ꯔꯦꯟꯁꯁꯨ ꯁꯦꯝꯗ꯭ꯔꯤꯅꯦ ꯑꯁ ꯌꯥꯝ ꯀꯨꯜ ꯆꯪꯕꯅꯦ ꯑꯗꯨꯝꯗꯤ ꯔꯤꯐ꯭ꯔꯦꯟꯁꯇꯣ ꯑꯣꯏꯅ ꯅꯝꯃꯛꯑꯒꯦ
ꯏꯪꯂꯤꯁ ꯂꯣꯝꯗ ꯅꯝꯃꯛꯄ ꯉꯝꯒꯗ꯭ꯔꯣ
ꯑꯥ ꯏꯪꯂꯤꯁꯇ ꯅꯝꯃꯛꯑꯒꯦꯕꯀꯣ ꯑꯗꯨꯒꯅꯦ ꯅꯪꯅꯅꯦ ꯁꯨꯃꯥꯏꯅ ꯇꯧꯕꯤꯑꯣ ꯊꯥꯔꯛꯑꯒꯦꯕ ꯑꯥ ꯐꯣꯟꯗꯨꯗ ꯑꯃꯊꯥꯔꯛꯑꯒꯦꯕꯀꯣ ꯑꯗꯨꯗꯅꯦ ꯅꯪꯅ ꯇꯧꯕ ꯀꯥꯟꯗ ꯅꯥꯏꯟ ꯏꯗꯤꯁꯟ ꯍꯥꯏꯌꯣꯕ ꯑꯦꯝ ꯑꯦꯜ ꯑꯦ ꯍꯦꯟꯕꯨꯛꯀꯤꯗꯣ ꯅꯥꯏꯟ ꯏꯗꯤꯁꯟ ꯍꯦꯟꯗ ꯍꯥꯏꯌꯣꯕ ꯑꯗꯨꯗ ꯑꯣꯟꯊꯣꯛꯄꯤꯔꯛꯑꯣꯅꯦ ꯑꯦꯝ ꯑꯦꯜ ꯑꯦꯒꯤꯗ ꯏꯁꯇꯥꯏꯜꯗꯣ
ꯊꯥꯔꯛꯑꯣꯅꯦ ꯅꯪ ꯉꯝꯃꯗꯤ ꯍꯧꯖꯤꯛꯇꯣ ꯅꯝꯃꯒ ꯊꯥꯔꯛꯀꯦꯔꯥ ꯍꯣꯔꯦꯟ ꯑꯍꯜꯂꯒ ꯅꯝꯃꯛꯀꯦꯔꯥ ꯇꯧꯔꯛꯎꯅꯦ ꯑꯗꯨ ꯌꯥꯎꯗ꯭ꯔꯗꯤ ꯑꯩꯁꯨ ꯃꯈꯥ ꯆꯠꯊꯕꯗꯣ ꯑꯥ ꯑꯗꯨ ꯃꯈꯥ ꯆꯠꯊꯕꯗ‌ꯣ ꯃꯈꯥ ꯆꯠꯊꯕꯗꯣ ꯌꯥꯗꯕꯗꯧꯅ ꯇꯧ ꯂꯩꯔꯦꯕ ꯌꯥꯕꯨ ꯌꯥꯕꯨꯗꯤ ꯌꯥꯅꯤꯗꯣ ꯑꯆꯨꯝꯕ ꯄꯣꯠꯇ ꯇꯧꯈꯤꯕꯅ ꯐꯩ ꯍꯥꯏꯅ ꯇꯧꯕꯅꯤ
ꯑꯗꯨꯗꯣ ꯋꯥꯔꯤ ꯁꯥꯟꯅ ꯁꯥꯟꯅꯕꯀꯣ ꯃꯇꯝ ꯃꯍꯟꯗꯕꯤꯗ ꯑꯩꯅꯅꯦ ꯊꯧꯕꯗꯨ ꯕ꯭ꯔꯥꯏꯠ ꯇꯧꯔꯒ ꯕ꯭ꯔꯥꯏꯠ ꯇꯧꯔꯒ ꯑꯩꯈꯣꯏ ꯄꯩꯁꯥ ꯑꯅꯤ ꯆꯁꯤꯔꯅ ꯈꯟꯅꯔꯤꯕ ꯏꯕꯥꯟꯅꯤ ꯅꯨꯄꯥꯗ‌ꯣ ꯃꯥꯅꯁꯨ ꯍꯥꯏꯔꯤꯕꯅꯤꯅ ꯑꯥ ꯃꯣꯏ ꯈꯨꯠꯇ ꯂꯥꯛꯇꯣꯏꯅꯤꯗꯅ ꯌꯥꯕꯗꯤ ꯂꯩꯔꯣꯏꯗ꯭ꯔꯣ
ꯈꯪꯗꯦꯗ ꯅꯪꯒꯤ ꯋꯥꯔꯤꯗꯣ ꯀꯔꯟ ꯇꯧꯔꯅꯨ
ꯀꯩꯗꯧꯔ‌ꯦ ꯀꯩ ꯌꯨꯅꯤꯚꯔꯁ ꯌꯥꯝ ꯇꯣꯡꯅꯩ ꯍꯥꯏ
ꯉꯔꯥꯡꯗꯤ ꯐꯨꯠ ꯉꯔꯥꯡꯗꯤ ꯐꯨꯠꯕꯣꯜ ꯌꯦꯡꯕ꯭ꯔꯣ
ꯉꯔꯥꯡꯗꯤ ꯀꯗꯥꯏꯗꯒꯤ ꯒꯨꯂꯤ ꯆꯥꯔ ꯇꯨꯝꯃꯤꯗ ꯉꯟꯂꯞꯁꯨ ꯕꯣꯜꯗꯤ ꯍꯥꯏꯔꯨꯅꯨ ꯅꯣꯡꯉꯥꯜꯂ ꯐꯧ ꯃꯤꯀꯞ ꯊꯣꯛꯇꯗꯅ ꯑꯩꯕꯨ ꯈꯪꯕ꯭ꯔꯥ
ꯀꯩꯅꯣꯒꯤ ꯏꯁꯇꯦꯇꯁ ꯏꯁꯇꯦꯇꯁꯗ ꯍꯥꯏꯁꯤꯗꯤ ꯑꯩ ꯍꯟꯗꯛ ꯑꯩ ꯍꯟꯗꯛ ꯕꯥꯔꯗꯦꯁꯤꯗꯤ ꯎꯁꯣꯞ ꯑꯣꯏꯅ ꯆꯥꯎꯅ ꯇꯧꯔꯅꯤ ꯂꯐꯣꯏ ꯏꯔꯣꯟꯕ ꯑꯃꯒ ꯇꯣꯔꯣꯕꯣꯠ ꯆꯝꯐꯨꯠ ꯑꯃꯒ ꯇꯧꯅꯤ ꯍꯥꯏꯖꯤꯗꯤ ꯄꯦꯜꯂꯄꯣꯠꯅꯤ
ꯑꯥꯏ ꯑꯗꯨ ꯑꯗꯣ ꯑꯥ ꯁꯤꯒꯤ ꯐꯣꯔꯃꯦꯠꯁꯤꯗ ꯑꯗꯨꯝ ꯏꯔꯛꯎꯔꯥ ꯏꯕꯗꯤ ꯑꯩꯅ ꯑꯩꯅ ꯅꯝꯃꯤꯕ ꯐꯣꯔꯃꯦꯠꯁꯤꯗ ꯑꯗꯨꯝ
ꯍꯣꯏ ꯍꯣꯏ ꯍꯣꯏ ꯑꯗꯨ ꯏꯔꯣ
ꯑꯗꯨꯒ ꯑꯗꯨꯝ ꯆꯨꯝꯊꯣꯛꯆꯔꯛꯑꯅꯦꯕꯀꯣ
ꯑꯥ
ꯋꯥꯠꯆꯞꯇ ꯑꯣꯏꯅ ꯏꯒꯦ ꯎꯝ ꯋꯥꯔꯗ ꯐꯨꯖꯜꯂꯨꯔ ꯁꯤꯅꯤꯗ
ꯁꯦꯃꯤꯐꯥꯏꯅꯦꯜ ꯆꯪꯅꯈ꯭ꯔꯦ
ꯑꯩꯅ ꯀꯥꯍꯟꯅꯤꯡꯕ ꯃꯤ ꯂꯣꯏ ꯀꯥꯔꯛꯑꯦ ꯍꯧꯖꯤꯛꯇꯤ
ꯁꯦꯃꯤꯐꯥꯏꯅꯦꯜꯗ ꯂꯩꯍꯧꯔꯤ ꯑꯥ ꯀꯩꯅꯣ ꯇꯧꯔꯤꯁꯦ
ꯑꯗꯨꯝ ꯏꯪꯂꯟꯅꯦ ꯑꯔꯖꯦꯟꯇꯤꯅꯅꯦ ꯁꯨꯏꯖꯔꯂꯦꯟꯅꯦ ꯑꯗꯨꯒ ꯑꯃ ꯋꯥꯠꯂꯤꯁꯤ ꯀꯩꯅꯣ ꯅꯣꯔꯋꯦꯒ ꯎꯝ ꯎꯝ ꯎꯝ
ꯁꯨꯏꯖꯔꯂꯦꯟꯒ ꯑꯥꯔꯖꯦꯟꯇꯤꯅꯥꯒ ꯍꯪꯆꯤꯠ ꯑꯌꯨꯛ ꯁꯥꯟꯅꯗꯣꯏꯕ ꯑꯗꯨꯒ ꯏꯪꯂꯦꯟꯒ ꯅꯣꯔꯋꯦꯒ ꯉꯁꯤ ꯑꯍꯤꯡ ꯁꯥꯟꯅꯗꯣꯏꯕ
ꯉꯁꯤ ꯄꯨꯡ ꯑꯅꯤ ꯃꯈꯥꯏꯗꯅꯤꯅ‌ꯦ
ꯑꯗꯣ ꯁꯝꯄ꯭ꯔꯗꯛꯁꯤ ꯀꯃꯥꯏꯅ ꯍꯥꯏꯗꯣꯏꯅꯣꯕ ꯏꯪꯂꯤꯁꯇ
ꯀꯩꯕ
ꯍꯟꯗ‌ꯣꯛ ꯍꯟꯗꯣꯛꯄꯁꯦ
ꯀꯩꯅꯣ ꯍꯟꯗꯣꯛꯄ ꯍꯥꯏꯗꯤ ꯀꯩꯅꯣ ꯑꯩ ꯒ꯭ꯌꯥꯟ ꯇꯥꯗ꯭ꯔ‌ꯦ
ꯗꯥꯏꯔ‌ꯦꯛ ꯍꯟꯗꯣꯛꯄ ꯁꯝꯄꯥꯗꯟ ꯁꯝꯄꯥꯗꯛ ꯇꯧꯕꯗ‌ꯣ
ꯑꯦ ꯁꯃꯩ ꯆꯝꯄꯥꯗꯟ ꯍꯥꯏꯁꯦ ꯃꯩꯇꯩꯂꯣꯟꯂꯣ
ꯁꯪꯁꯀ꯭ꯔꯤꯠ ꯍꯥꯏꯒꯗꯔ‌ꯣ ꯁꯝꯄꯥꯗꯛ ꯍꯥꯏꯒꯗꯔ‌ꯣ
ꯈꯪꯗꯦꯍꯦ ꯑꯗꯨ ꯃꯃꯤꯡꯗ‌ꯣ ꯑꯃꯨꯛꯇ ꯇꯥꯗ꯭ꯔꯤꯌꯦ
ꯑꯩ ꯑꯃꯝꯇ ꯍꯥꯏꯒꯦ ꯍꯪꯒꯦ ꯇꯝꯄꯥꯛꯇ ꯑꯗꯨꯃ ꯑꯩ ꯒ꯭ꯌꯥꯟ ꯇꯥꯗ꯭ꯔꯦꯕ
ꯀꯩꯅꯣ ꯇꯧꯋꯦ ꯁꯝꯄꯥꯗꯛ ꯍꯥꯏꯕꯔꯥ ꯏꯗꯤꯠ ꯏꯠ ꯏꯗꯤꯠ ꯍꯥꯏꯔꯣ
ꯏꯗꯤꯠ ꯍꯥꯏꯗꯕ
ꯏꯗꯤꯇꯔꯅ ꯍꯥꯏꯌꯦꯕꯀꯣ ꯁꯝꯄꯥꯗꯛ ꯍꯥꯏꯁꯦ ꯏꯪꯂꯤꯁꯇ ꯑꯗꯣ ꯏꯗꯤꯇꯔ ꯍꯥꯏꯗꯤ ꯃꯤꯗꯣ ꯇꯥꯔꯦ ꯑꯗꯨꯅ
ꯃꯤꯗꯨꯅꯦ
ꯑꯗꯨꯗꯤ ꯑꯦꯗꯤꯇꯔ ꯍꯥꯏꯔꯛꯑꯣ
ꯍꯥꯏꯗꯤ ꯈꯦꯜꯆꯟꯗ꯭ꯔ ꯍꯥꯏꯔꯒꯅꯦ ꯁꯝꯄꯥꯗꯛ ꯍꯥꯏꯕꯅꯦꯕ ꯍꯥꯏꯗꯤ ꯂꯥꯏꯔꯤꯛꯁꯤꯒꯤ ꯏꯗꯤꯇꯔꯁꯦ ꯁꯝꯄꯥꯗꯛ ꯍꯥꯏꯔꯛꯄꯅꯦꯕ
ꯑꯗꯨ ꯏꯗꯤꯇꯔ ꯍꯥꯏꯔꯗꯨꯗꯤ ꯑꯗꯨꯝ ꯑꯝ
ꯑꯗꯨꯏꯅꯦ ꯑꯩꯅ ꯉꯥꯎꯔꯤꯁꯦ
ꯐꯨꯠꯕꯣꯜꯁꯦ ꯀꯩꯅꯣꯅꯤꯅꯦ ꯍꯥ
ꯏ ꯇꯠ
ꯏꯗꯤꯇꯦꯠ ꯍꯣꯏ ꯏꯗꯤꯇꯦꯠ ꯕꯥꯥꯏ ꯍꯥꯏꯇꯥꯕ ꯑꯗꯨ ꯑꯣꯏꯔꯅ
ꯑꯥ ꯑꯗꯨꯣ ꯃꯣꯏꯅ ꯁꯦꯝꯗꯣꯛꯆꯔꯛꯑꯅꯤꯅ ꯎ
ꯍꯣꯏ ꯍꯣꯏ
ꯏꯕꯗꯤ ꯁꯤꯒꯤ ꯐꯣꯔꯃꯦꯠꯁꯤꯗ ꯑꯗꯨꯝ ꯏꯔꯒꯦ
ꯀꯩꯅꯣ ꯇꯧꯋꯅꯦ ꯑꯩꯈꯣꯏꯒꯤ ꯍꯣꯏ ꯋꯥꯔꯜ ꯀꯞꯀꯤ ꯃꯦꯠꯁꯦ ꯍꯣꯔꯦꯟ ꯄꯨꯡ ꯑꯅꯤ ꯃꯈꯥꯏ ꯑꯍꯤꯡꯒꯤ ꯌꯥꯝꯝ ꯂꯩꯔꯦꯗꯅ
ꯉꯁꯤ ꯆꯅꯤ ꯃꯈꯥꯏ ꯇꯥꯕ꯭ꯔꯣ
ꯑꯍꯤꯡ ꯀꯌꯥꯅꯤ ꯃꯈꯥꯏꯗꯃꯥ ꯑꯗꯨꯒ ꯍꯌꯦꯡ ꯑꯌꯨꯛꯀꯤ ꯇꯔꯨꯛ ꯃꯈꯥꯏ ꯑꯃ ꯃꯦꯁꯤꯌꯣꯒꯤꯅ ꯍꯌꯦꯡ ꯑꯌꯨꯛꯛꯇꯔ ꯃꯣꯚ ꯍꯥꯏꯗꯅꯦꯕ
ꯀꯩꯅꯣ ꯍꯥꯏꯁꯤꯕꯣ ꯁꯤꯡꯒꯤꯗꯣ ꯍꯌꯦꯡ ꯅꯠꯇꯦ ꯃꯊꯪꯒꯤ ꯑꯌꯨ ꯑꯣꯏꯔꯔꯕꯝꯅꯤꯗ ꯅꯠꯇ꯭ꯔꯣ
ꯅꯠꯇꯦ ꯅꯠꯇꯦ ꯍꯌꯦꯡ ꯑꯌꯨꯛꯀꯤꯅꯤ ꯍꯌꯦꯡ ꯉꯥꯛꯇꯅꯤ ꯑꯅꯤꯃꯛ
ꯌꯦꯡꯒꯦꯀꯣ ꯑꯩꯈꯣꯏꯗ ꯍꯌꯦꯡ ꯂꯣꯏ ꯇꯥꯔꯤꯁꯤ ꯀꯩꯒꯤꯅꯣ ꯎꯝ
ꯍꯌꯦꯡꯒꯤ ꯑꯅꯤ ꯃꯈꯥꯏ ꯑꯃ ꯍꯌꯦꯡꯒꯤ ꯇꯔꯨꯛ ꯃꯈꯥꯏ ꯑꯃ
ꯑꯣ ꯀꯦ ꯑꯦꯇ ꯆ ꯇꯧꯀꯦ ꯎꯝ ꯎꯝ ꯇꯥꯡ ꯇꯔꯥꯅꯤꯊꯣꯏ ꯑ ꯆꯨꯝꯃꯤꯅꯦꯍꯦ ꯍꯌꯦꯡ ꯑꯌꯨꯛꯀꯤ ꯇꯥꯡ ꯀꯩꯅꯣꯅꯤꯅꯦ ꯄꯨꯡ ꯇꯔꯨꯛ ꯃꯈꯥꯏꯅꯤꯅꯦ ꯉꯁꯤꯒꯤ ꯏꯁꯇꯗꯤ ꯅꯣꯡꯉꯥꯟꯕ ꯑꯗꯨꯝ ꯌꯦꯡ ꯌꯥꯔꯦꯅꯦ
ꯎ ꯅꯣꯡꯉꯥꯜꯐꯥꯎ ꯑꯗꯨꯝ ꯇꯥꯔꯛꯑꯅꯤ ꯃꯦꯠꯆ ꯑꯃ ꯂꯣꯏꯕꯗ ꯑꯃ ꯑꯗꯨꯝ ꯆꯠꯂꯅꯤ
ꯄꯨꯊꯣꯛ ꯌꯥꯔꯅꯤ ꯑꯥ ꯄꯨꯡ ꯑꯅꯤ ꯃꯈꯥꯏ ꯍꯥꯏꯔꯤꯁꯦ ꯑꯍꯨꯝ ꯃꯈꯥꯏꯗꯤ ꯇꯥꯔꯅꯦꯕ ꯐꯣꯔꯇꯤ ꯐꯥꯏꯚ ꯅꯥꯏꯟꯇꯤ ꯅꯥꯏꯟꯇꯤ ꯅꯠꯇ꯭ꯔꯣ ꯑꯗꯣ ꯍꯥꯞꯇꯣꯛ ꯍꯥꯞꯆꯤꯟꯒ ꯇꯥꯗꯣꯣꯔꯦꯕ ꯑꯗꯨ ꯑꯣꯏ ꯇꯥꯔꯗꯤ ꯃꯤꯠ ꯑꯅꯤ ꯄꯨꯡ ꯑꯅꯤꯃꯨꯛ ꯇꯨꯝꯃꯒ ꯇꯔꯨꯛ ꯃꯈꯥꯏ ꯌꯦꯡ ꯌꯥꯔꯦ ꯎꯝ
ꯁꯒꯣꯜꯁꯦꯟ ꯅꯨꯃꯤꯠꯁꯤ ꯀꯩ ꯂꯩꯒꯦ ꯑꯩꯈꯣꯏꯒꯤ ꯁꯒꯣꯜꯁꯦꯟ ꯅꯨꯃꯤꯠꯁꯦ ꯔꯠꯇ ꯌꯥꯇ꯭ꯔꯥ
ꯔꯠꯇꯦꯇ꯭ꯔꯥꯁꯤꯕꯨ ꯁꯨꯇꯤ ꯂꯩꯕ꯭ꯔꯣ
ꯀꯥꯡꯉꯦ ꯂꯩꯌꯦ
ꯁꯨꯇꯤ ꯑꯣꯏꯒꯗ꯭ꯔꯣ ꯁꯤꯕꯣ
ꯑꯣꯏꯅꯤ ꯅꯣꯏꯒꯤ ꯀꯩꯅꯣꯒꯤꯗꯤ ꯈꯪꯗ꯭ꯔꯦ
ꯀꯩꯅꯣ ꯇꯧꯕ ꯎꯝ
ꯅꯣꯏꯗꯤ ꯁꯦꯟꯇ꯭ꯔꯦꯜꯒꯤꯗꯤ ꯈꯪꯗꯤꯌꯦ
ꯑꯣ ꯍꯣꯂꯤꯗꯦ ꯑꯣꯏꯅꯤ ꯑꯣꯏꯔꯅꯤ ꯀꯩꯅꯣ ꯇꯧꯋꯦꯕ ꯑꯩꯈꯣꯏꯒꯤ ꯄꯔꯤꯈꯥ ꯑꯉꯥꯡꯁꯤꯡꯒꯤ ꯄꯔꯤꯈꯥ ꯇꯥꯡ ꯇꯔꯥꯍꯨꯝꯗꯣꯏꯗꯒꯤ ꯍꯧꯔꯅꯤꯕꯀꯣ ꯎꯝ ꯑꯗꯨ ꯐꯔꯦꯁꯦ ꯑꯃꯨꯛ ꯑꯩ ꯑꯃꯨꯛ ꯇꯧꯔꯛꯀꯦ
ꯎꯝ